ꯇꯥꯕ꯭ꯔꯣ
ꯇꯥꯏꯌꯦ ꯇꯥꯏꯌꯦ
ꯀꯩꯗꯧꯔꯤꯅꯣ
ꯁꯨꯝ ꯐꯝꯃꯤꯗ
ꯑꯥ ꯑꯩꯁꯨ ꯍꯟ ꯑꯗꯨꯝ ꯆꯥꯛ ꯆꯥꯕ ꯂꯣꯏꯔ ꯍꯜꯂꯛꯑ ꯇꯨꯝꯃꯦ ꯅꯪꯗꯤ ꯆꯥꯛ ꯆꯥꯔꯕꯣ
ꯍꯣꯏ ꯑꯩꯁꯨ ꯆꯥꯔꯦ ꯀꯩꯟꯖꯥꯡ ꯆꯥꯒꯦ
ꯑꯩꯈꯣꯏꯁꯦ ꯍꯣꯁꯇꯦꯜꯗ ꯂꯩꯕꯅꯤ ꯑꯩꯈꯣꯏꯁꯦ ꯍꯋꯥꯏꯒ ꯀꯩꯅꯣ ꯍꯋꯥꯏ ꯈꯛꯇꯪ ꯉꯥꯏꯔꯦꯗ ꯑꯈꯣꯏꯗꯤ ꯍꯋꯥꯏꯅꯦ ꯑꯂꯨ ꯀꯩ ꯀꯩꯅꯣ ꯊꯣꯡꯉꯒ ꯑꯁ ꯑꯩꯈꯣꯏꯗ ꯑꯍꯥꯟꯕ ꯆꯪꯉꯛꯄꯗꯨꯗꯤꯀꯣ ꯌꯥꯝ ꯍꯥꯎꯗꯕꯗꯤ ꯅꯠꯇꯦꯕ ꯗꯨꯝ ꯆꯥꯕ ꯌꯥꯔꯝꯕꯅꯦꯕ
ꯑꯥ
ꯍꯧꯖꯤꯛ ꯀꯥꯟꯁꯦ ꯀꯩ ꯍꯥꯏꯁꯦꯔ ꯆꯥꯃꯟꯈꯤꯕꯒꯤꯀꯣ ꯆꯍꯤ ꯑꯅꯤ ꯌꯧꯔꯦꯕ ꯑꯩꯈꯣꯏ ꯆꯥꯔꯛꯏꯁꯦ ꯄꯦꯜꯂꯛꯈ꯭ꯔꯦꯗ ꯍꯧꯖꯤꯛꯇꯤ ꯍꯋꯥꯏꯒꯁꯦ ꯆꯥꯅꯤꯡꯗ꯭ꯔꯦꯗ
ꯑꯩꯗꯤ ꯍꯋꯥꯏ ꯄꯥꯝꯃꯦ ꯍꯋꯥꯏꯗꯤ ꯑꯗꯨꯝ ꯆꯥꯕ ꯌꯥꯏꯌꯦꯗ
ꯌꯨꯝꯗ ꯊꯣꯛꯄ ꯍꯋꯥꯏꯗꯤ ꯀꯩꯍꯥꯏ꯭ꯕꯗ ꯑꯗꯨꯝ ꯍꯥꯎꯔꯒ ꯑꯗꯨꯝ ꯆꯥꯕ ꯌꯥꯏ ꯑꯗꯨꯝ ꯍꯣꯁꯇꯦꯜꯗꯗꯤꯀꯣ ꯑꯩꯈꯣꯏꯗꯤ ꯑꯗꯨꯝ ꯆꯥꯕ ꯌꯥꯔꯝꯕꯅꯦꯅ ꯆꯥꯃꯟꯅꯗꯤ ꯈꯤꯔꯦꯗꯅ ꯇꯜꯂꯛꯄꯗꯣ
ꯑꯥ ꯍꯥꯍꯥ
ꯑꯗꯨꯝ ꯀꯩ ꯍꯥꯏꯇꯥ ꯑꯩꯈꯣꯏꯗꯗꯤ
ꯀꯩꯅꯣ ꯃꯇꯝ ꯆꯥꯛ ꯃꯇꯝꯒ ꯌꯧꯔꯗꯤ ꯍꯧꯖꯤꯛꯀꯥꯟꯁꯦ ꯑꯁ ꯋꯥꯈꯟ ꯇꯧꯋꯦꯅꯦ ꯍꯦꯟꯖꯥꯡꯒꯤ ꯈꯜꯂꯗꯤꯀꯣ ꯇꯟꯕ ꯍꯥꯏ ꯇꯥꯔꯦ ꯑꯗꯨꯗ ꯑꯩꯈꯣꯏꯁꯦ ꯍꯣꯁꯇꯦꯜ ꯁꯥꯁꯨꯨ ꯑꯗꯨꯒꯨꯝꯕꯁꯨ ꯀꯩꯁꯨ ꯄꯤꯗꯕꯅꯤꯅ ꯑꯩꯈꯣꯏꯒꯤ
ꯎꯝ
ꯎꯄꯥꯏ ꯂꯩꯇꯦ ꯀꯔꯤ ꯀꯔꯤ ꯇꯧꯕꯤꯔꯤꯒꯦ ꯅꯪꯗꯤ
ꯁꯨꯝ ꯍꯤꯞꯔꯒ ꯂꯩꯗ ꯑꯩꯁ
ꯑꯣ ꯑꯣ ꯑꯣ ꯎꯝ
ꯅꯨꯡꯗꯥꯡꯗ ꯊꯦꯡꯉ ꯕꯣꯠ ꯌꯦꯡꯕꯒꯣ ꯑ꯭ꯁ ꯋꯥꯔꯦ
ꯀꯅꯥ ꯀꯅꯥ ꯁꯞꯄꯣꯔꯠ ꯇꯧꯔꯤꯅꯣ
ꯄꯣꯔꯇꯨꯒꯜ ꯁꯞꯄꯣꯔꯠ ꯇꯧꯕꯅꯦ ꯑꯗꯣ ꯌꯥꯗ꯭ꯔꯦꯅꯦ
ꯈꯔ ꯁꯣꯛꯑꯝꯃꯅꯤ ꯑꯗꯨꯗꯤ ꯉꯔꯥꯡ ꯅꯨꯡꯗꯥꯥꯡꯗꯒꯤ
ꯎꯝ ꯇꯨꯝꯕ ꯌꯥꯗꯦ
ꯑ ꯇꯧꯔꯝꯃꯅꯤ ꯎꯝ
ꯅꯪꯗꯤ ꯀꯔꯝꯕ ꯁꯞꯄꯣꯔꯠ ꯇꯧꯕ꯭ꯔꯥ
ꯑꯩꯗꯤꯁꯤ ꯑꯥꯡ ꯁ꯭ꯄꯦꯟ ꯇꯧꯕꯅꯤꯗ
ꯑꯣ ꯁ꯭ꯄꯦꯟ ꯇꯧꯔꯗꯤ ꯃꯦꯁꯤ ꯐꯦꯟꯁ ꯑꯣꯏꯔꯝꯅꯤꯅꯦ
ꯍꯣꯏ
ꯀꯥꯒꯗ꯭ꯔꯦꯅꯦ ꯃꯤꯁꯤꯕꯨ
ꯈꯪꯗꯦꯗ ꯊꯥꯖꯕ ꯋꯥꯠꯂꯦꯗ ꯑꯗꯨ ꯑꯣꯏꯔꯁꯨ ꯀꯩ ꯍꯥꯏ ꯁꯤꯔꯥ ꯑꯗꯨꯝ ꯇꯧꯕꯗꯣ ꯍꯟꯗꯛꯇꯤ ꯑꯇꯣꯞꯄ ꯀꯩꯅꯣ ꯀꯟꯇ꯭ꯔꯤꯁꯤꯡꯅ ꯀꯩꯍꯥꯏꯁꯦ ꯐꯖꯅ ꯁꯥꯟꯅꯩꯗ ꯃꯣꯏꯗꯒꯤꯗꯤ ꯊꯥꯖꯗ꯭ꯔꯦꯗ ꯑꯩꯗꯤ ꯑꯗꯨꯑꯣꯏꯔꯁꯨ ꯑꯗꯨꯝ ꯇꯧꯖꯕꯗꯣ
ꯎꯝ
ꯐ꯭ꯔꯥꯟꯁ ꯍꯣꯏ ꯐꯖꯅ ꯐ꯭ꯔꯥꯟꯁ ꯍꯣꯏ ꯐꯖꯟ ꯁꯥꯟꯅꯩꯩꯌꯦ
ꯎꯝ
ꯋꯥꯠ ꯐꯖꯕꯗꯤ ꯋꯥꯠꯂꯤꯗ ꯗꯣ ꯑꯔꯖꯦꯟꯇꯤꯅꯥꯁꯦ ꯀꯩ ꯍꯥꯏꯁꯤꯔ ꯃꯣꯏꯗꯤ ꯑꯃꯨꯛ ꯀꯩ ꯍꯥꯏꯁꯤꯔ ꯃꯣꯏꯁꯦ ꯈꯔ ꯑꯦꯛꯁꯄꯤꯔꯤꯌꯦꯟꯁ ꯂꯩꯕ ꯗꯨꯃꯥꯏꯅ ꯑꯃ ꯑꯣꯏꯒꯦꯔꯥ ꯑꯃ ꯑꯣꯏꯒꯦꯔꯥ ꯃꯣꯏꯁꯦ ꯀꯩ ꯍꯥꯏꯁꯤꯔ ꯗꯤꯜ ꯇꯧꯕꯗꯤ ꯍꯩꯕ ꯀꯩ ꯍꯥꯏꯁꯤ ꯐꯤꯜꯗꯀꯣ ꯌꯥꯝ ꯀꯩ ꯍꯥꯏꯁꯤꯔ ꯄ꯭ꯔꯦꯁꯔ ꯃꯤꯉꯣꯟ ꯀꯩ ꯍꯥꯏꯁꯤꯔ ꯃꯤꯒꯤ ꯄ꯭ꯔꯦꯁꯔꯗꯣ ꯐꯤꯜ ꯇꯧꯕ ꯍꯩꯕ ꯑꯗꯨ ꯗꯨꯃꯥꯏ ꯇꯧꯕꯒꯤ ꯈꯪꯗꯦ ꯀꯃꯥꯏꯅ ꯇꯧꯗꯣꯏꯅꯣ ꯑꯗꯣ ꯊꯥꯖꯕꯗꯤ ꯋꯥꯠꯂꯦ ꯑꯔꯖꯦꯟꯇꯤꯅꯥ ꯁꯦ ꯍꯟꯗꯛꯇꯤ
ꯎꯝ ꯐ꯭ꯔꯥꯟꯁ ꯑꯝꯕꯄꯦꯗꯤ ꯏꯁ ꯋꯥꯔꯜ ꯀꯞꯇ ꯅꯩꯔꯦꯅꯦ
ꯍꯣꯏ ꯋꯥꯁꯦ ꯋꯥꯔꯜꯀꯞ ꯃꯇꯝ ꯂꯥꯛꯑꯗꯤ ꯃꯥꯁꯦ
ꯎꯝ ꯌꯥꯝ ꯀꯟꯅ ꯆꯦꯟꯕꯀꯣ ꯃꯥꯗꯤ
ꯎꯝ ꯑꯗꯨꯗ ꯑꯃꯨꯛ ꯀꯩꯅꯣ ꯑꯣꯂꯤꯁ ꯑꯣꯂꯤꯁ ꯇꯦꯛ ꯈꯣꯏꯗꯣ ꯃꯣꯏꯗꯤ ꯀꯩ ꯍꯥꯏꯁꯤꯔ ꯎꯝ ꯄꯥꯁꯀꯨꯝꯕ ꯀꯩꯅꯣ ꯆꯥꯟꯁꯀꯨꯝꯕ ꯀ꯭ꯔꯤꯌꯦꯠ ꯇꯧꯕ ꯍꯩꯌꯦꯕ ꯑꯗꯨꯗꯤ ꯑꯗꯨꯗ ꯑꯦꯝꯕꯄꯦ ꯂꯩꯔꯀꯥꯟꯗ ꯗꯦꯝ ꯕꯤꯂꯦꯁꯁꯨ ꯃꯨꯛ ꯑꯗꯨꯗꯤ
ꯎꯝ
ꯇꯦꯟꯕꯤꯂꯒ ꯑꯦꯝꯕꯄꯦꯒꯤ ꯀꯣꯝꯕꯣꯗꯤ ꯑꯗ ꯃꯣꯏ ꯃꯤꯠ ꯈꯣꯏꯗ ꯑꯃꯨꯛ ꯐꯖꯔꯗꯤ
ꯎꯝ ꯐ꯭ꯔꯥꯟꯁꯀꯤ ꯐ꯭ꯔꯥꯟꯁꯀꯤ ꯑꯦꯇꯦꯛꯀꯤꯡ ꯅꯩꯕꯅꯦ
ꯍꯣꯏ ꯃꯣꯏꯁꯦ
ꯁ꯭ꯄꯦꯟꯗꯤ ꯀꯥꯕ ꯉꯝꯃꯣꯏꯍꯦ
ꯁ꯭ꯄꯦꯟ ꯌꯥꯔꯣꯏ ꯁ꯭ꯄꯦꯟ ꯌꯥꯔꯣꯏ ꯁ꯭ꯄꯦꯟ ꯍꯧꯖꯤꯛꯐꯥꯎ ꯂꯥꯛꯏ ꯃꯣꯏ ꯗꯥꯎ ꯌꯥ ꯌꯥꯔ ꯇꯧꯕꯅꯦ ꯃꯣꯏꯁꯦ ꯑꯁꯦꯡꯕꯗꯤꯀꯣ ꯃꯤ ꯌꯥꯝ ꯐꯥꯕ ꯈꯛꯇꯅꯤ ꯃꯣꯏꯁꯦ ꯀꯩ ꯍꯥꯏꯁꯤꯔꯥ
ꯑꯣꯏ
ꯃꯣꯏꯒꯤ ꯀꯦꯃꯤꯁꯇ꯭ꯔꯤꯁꯦ ꯌꯥꯗꯦꯅꯦ ꯃꯣꯏꯁꯦ ꯂꯣꯏ ꯍꯩꯕ ꯈꯛꯇ ꯑꯣꯏꯔꯝ ꯑꯣꯏꯔꯁꯨ
ꯃꯣꯏꯁꯦ ꯆꯥꯟꯅꯗꯕ ꯍꯥꯏ ꯇꯥꯔꯦ ꯆꯥꯟꯅꯗꯕ ꯍꯥꯏꯕ꯭ꯔꯥ ꯀꯃꯥꯏ ꯍꯥꯏꯗꯣꯏꯅꯣ ꯃꯣꯏꯁꯦ ꯐꯖꯅ ꯀꯩꯅꯣ ꯋꯥꯔꯜ ꯀꯞꯇ ꯇꯧꯕ ꯉꯝꯗꯦ ꯉꯔꯥꯡꯁꯨ ꯗꯥꯎꯅꯅꯤꯅꯦ
ꯎꯝ ꯌꯥ ꯗꯥꯎ ꯌꯥꯝ ꯀꯜꯂꯦꯍꯦ ꯁ꯭ꯄꯦꯟꯒꯤ ꯉꯔꯥꯡ
ꯆꯥꯟꯁꯁꯨ ꯐꯪꯕꯅꯦ ꯑꯗꯨꯝ ꯍꯣꯏ ꯆꯥꯟꯁ ꯂꯥꯁ ꯃꯤꯅꯤꯠꯇ ꯆꯟꯒꯤꯕꯗꯣ
ꯍꯣꯢ
ꯄꯣꯔꯇꯨꯒꯜ ꯈꯣꯏꯅ ꯑꯗꯨ ꯄꯣꯔꯇꯨꯒꯜꯁꯨ ꯀꯤꯞꯄꯔꯗꯨ ꯐꯖꯟ ꯁꯦꯞꯇꯤ ꯇꯧꯋꯦꯍꯦ ꯃꯥꯁꯨ
ꯍꯣꯏ
ꯑꯍꯥꯟꯕ ꯍꯧꯕ ꯃꯇꯝꯗꯣ
ꯄꯣꯔꯇꯨꯒꯜꯁꯦ ꯇꯦꯛꯀꯤꯡ ꯂꯩꯇꯕ ꯀꯣ ꯑꯗꯨꯒꯤꯅꯦ ꯑꯦꯇꯦꯛ ꯇꯧꯗꯦꯕ ꯃꯣꯏꯁꯦ
ꯅꯣꯏ ꯍꯣꯏ ꯑꯩ ꯍꯥꯏꯒꯦꯀꯣ ꯅꯣꯏ ꯅꯨꯡꯉꯥꯏ ꯔꯣꯏꯗ꯭ꯔꯗꯤ ꯈꯪꯗꯦ ꯑꯗꯣ ꯔꯣꯅꯥꯜꯗꯣꯁꯦ ꯅꯩꯕꯕꯨꯗꯤ ꯐꯩꯀꯣ ꯑꯗꯣ
ꯎꯝ
ꯐꯨꯜ ꯃꯦꯁ ꯁꯥꯟꯅꯗꯕꯤꯗꯀꯣ
ꯍꯣꯏ
ꯑꯃ ꯀꯩꯅꯣ ꯈꯔ ꯌꯪ ꯄ꯭ꯂꯦꯌꯔꯈꯣꯏ ꯑꯃꯨꯛ ꯆꯥꯟꯁ ꯄꯤꯔꯗꯤ ꯈꯔ ꯐꯒꯗꯕ ꯆꯦꯟꯕ ꯉꯝꯕ ꯈꯣꯏꯕꯣ ꯃꯤ ꯆꯥꯟꯁ ꯁꯤꯕꯣꯛꯇ ꯀꯩ ꯍꯥꯏꯁꯤꯔꯦ ꯑꯗꯨꯝ ꯇꯤꯝꯒꯤ ꯈꯔ ꯀꯟꯇ꯭ꯔꯤꯕ꯭ꯌꯨꯁꯟ ꯄꯤꯕ ꯉꯝꯕꯗꯣ ꯑꯗꯨꯒꯨꯝꯕ ꯃꯤ ꯑꯃ ꯊꯥꯖꯤꯜꯂꯗꯤ ꯐꯒꯗꯕ ꯃꯥꯁꯦ ꯐꯨꯜ ꯃꯦꯠꯁ ꯁꯥꯟꯅꯗꯕꯤꯗ ꯑꯗꯨꯃꯥꯏꯅ ꯕꯤ ꯂꯩꯔꯗꯤ ꯃꯤ ꯑꯃ ꯊꯥꯔꯛꯑꯗꯤ ꯐꯒꯗꯕꯅꯦꯕ
ꯍꯣꯏ ꯃꯥꯁꯦ ꯁꯚꯦꯟꯇꯤ ꯑꯩꯠꯇꯤ ꯃꯤꯅꯤꯠꯀꯨꯝꯕ ꯁꯥꯟꯅꯔꯗꯤ ꯌꯥ ꯔꯦꯕ ꯐꯨꯜ ꯃꯦꯁꯇ ꯉꯝꯃꯣꯏꯕ ꯃꯥ
ꯑꯦꯁꯥ ꯑꯗꯨꯝ ꯍꯧꯍꯟꯕꯗꯤ ꯅꯨꯡꯉꯥꯏꯇꯦꯗꯅ ꯐ꯭ꯔꯦꯟꯁꯤꯁꯨ ꯅꯨꯡꯉꯥꯏꯇꯕ ꯃꯥꯃꯥꯡꯒꯤꯁꯨ ꯅꯨꯡꯉꯥꯏꯇꯕ ꯑꯗꯨꯃꯥꯏꯅ ꯇꯧꯕꯅꯤꯅ ꯃꯥꯁꯦ ꯁꯥꯟꯅꯍꯜꯂꯒ ꯑꯇꯣꯞꯄ ꯄ꯭ꯂꯦꯌꯔ ꯈꯣꯏꯒꯤ ꯑꯦꯇꯦꯛ ꯇꯧꯕ ꯉꯝꯕꯀꯣ ꯆꯦꯟꯕ ꯉꯝꯕ ꯑꯗꯨꯃꯥꯏꯅ ꯇꯧꯕ ꯈꯣꯏꯒꯤ ꯀꯩꯅꯣ ꯃꯇꯝ ꯄꯤꯔꯗꯤ ꯉꯔꯥꯡꯒꯤꯗꯣ
ꯔꯣꯅꯥꯜꯗꯣꯒꯤ ꯆꯥꯟꯁꯁꯨ ꯐꯖ ꯐꯖꯕ ꯆꯥꯟꯁ ꯃꯤꯁ ꯇꯧꯔꯦꯍꯦ ꯉꯔꯥꯡ
ꯑꯁ ꯑꯩꯗꯤ ꯕ꯭ꯔꯥꯖꯤꯜꯁꯨ ꯑꯁ ꯅꯨꯡꯉꯥꯏꯇꯕꯅꯦ ꯕ꯭ꯔꯥꯖꯤꯜꯒꯤꯗꯤ ꯊꯤ ꯅꯨꯡꯉꯥꯏꯇꯦꯗ
ꯍꯣꯏ ꯅꯨꯡꯁꯤꯕꯅꯦ ꯌꯦꯃꯥꯔ ꯅꯦꯃꯥꯔꯗꯣ
ꯑꯣ ꯑ ꯑꯁ ꯑꯗꯨꯒ ꯑꯃꯨꯛ ꯄ꯭ꯔꯖꯤꯜꯅ ꯁꯣꯏꯕꯅ ꯑꯃꯨꯛ ꯅꯦꯃꯔ ꯍꯥꯎꯍꯟꯗꯕꯗꯣ ꯅꯦꯃꯔꯗꯤ ꯀꯩ ꯍꯥꯏꯁꯤꯔ ꯁꯣꯜꯂꯦ ꯁꯣꯛꯑꯦ ꯍꯥꯏꯅ ꯃꯣꯏꯁꯦ ꯑꯗꯨꯝ ꯀꯩꯅꯣ ꯆꯞꯁꯤ ꯊꯝꯕꯤꯕ ꯃꯥꯗꯣ ꯍꯦꯛ ꯆꯪꯕꯒ ꯆꯥꯟꯁ ꯃꯌꯥꯝ ꯀ꯭ꯔꯦꯠ ꯇꯧꯋꯦꯕ ꯃꯥꯁꯨ
ꯎꯝ
ꯃꯥ ꯍꯥꯟꯅ ꯍꯧꯔꯝꯃꯗꯤ ꯐꯗꯧꯕ ꯑꯥꯁ ꯈꯪꯗ꯭ꯔꯦꯗ ꯂꯣꯢꯈ꯭ꯔꯕꯅꯤꯅꯀꯣ ꯍꯧꯖꯤꯛꯇꯤ ꯎꯄꯥꯏ ꯂꯩꯇꯦ
ꯕ꯭ꯔꯥꯖꯤꯜꯒꯤ ꯑꯦꯇꯦꯛꯀꯤꯡꯗꯣ ꯑ ꯑꯦꯟꯗ꯭ꯔꯤꯛꯗꯣ
ꯑ ꯑꯁ ꯃꯥꯅꯅꯦ ꯃꯥꯒ ꯑꯃ ꯄꯦꯅꯥꯜꯇꯤ ꯀꯥꯎꯕꯗ ꯆꯪꯉꯝꯃꯗꯤ ꯃꯣꯏ ꯀꯥꯔꯕꯅꯦꯕ ꯍꯧꯅꯤꯡꯕꯅꯤꯅꯦ ꯑꯍꯥꯟꯕꯗꯗꯤꯀꯣ ꯀꯩ ꯍꯥꯏꯁꯤꯔ ꯆꯟꯗ꯭ꯔꯤꯒ ꯄꯦꯅꯥꯜꯇꯤ ꯆꯟꯗ꯭ꯔꯤꯀꯥꯟꯗꯗꯤ ꯀꯩꯁꯨ ꯈꯜꯂꯝꯗꯕꯅꯦꯕ ꯑꯗꯨꯝ ꯆꯥꯟꯁ ꯐꯪꯈꯤꯅꯤ ꯈꯜꯂꯝꯕꯅꯦꯕ ꯑꯗꯣ ꯆꯥꯟꯁ ꯆꯥꯟꯁ ꯐꯖ ꯐꯖꯕ ꯆꯥꯟꯁ ꯃꯤꯁ ꯇꯧꯕ ꯍꯧꯈꯤꯕꯒꯤ ꯑꯁ ꯐ꯭ꯔꯥꯁꯁꯤꯗꯤ ꯌꯥꯔꯣꯏꯅ ꯈꯜꯂꯛꯈ꯭ꯔꯦꯗ
ꯑꯥ ꯑꯦꯟꯗ꯭ꯔꯤꯛꯅ ꯁꯣꯏꯕꯅꯦ ꯕ꯭ꯔꯥꯖꯤꯜꯗꯤ
ꯍꯣꯢ
ꯌꯥꯝ ꯁꯣꯜꯂꯦꯅꯦ ꯕ꯭ꯔꯥꯖꯤꯜ ꯕ꯭ꯔꯥꯖꯤꯜꯅꯦ ꯍꯧꯖꯤꯛꯀꯥꯟ ꯋꯥꯔꯜ ꯀꯞ ꯇꯤꯝꯁꯦ ꯑꯥ
ꯑꯗꯨ ꯔꯥꯐꯤꯅꯥ ꯁꯣꯛꯍꯝꯗ꯭ꯔꯗꯤ ꯈꯔꯗꯤ ꯆꯥꯟꯁ ꯂꯩꯔꯝꯒꯅꯤꯗ ꯐꯤꯅꯥꯁꯦ ꯌꯥꯝ ꯊꯥꯖꯗꯕ ꯃꯇꯝꯗ ꯃꯥꯁꯦ ꯑꯦꯇꯦꯛ ꯇꯧꯕ ꯍꯩꯌꯦꯕ ꯃꯥ ꯄ꯭ꯔꯦꯁꯤꯡꯗꯨ ꯀꯟꯕꯩ ꯀꯣ ꯃꯥꯁꯦ ꯍꯧꯕꯨ ꯍꯧꯕ ꯌꯥꯔꯝꯃꯗꯤ ꯈꯔꯗꯤ ꯐꯖꯔꯝꯗꯧ ꯃꯥꯜꯂꯦ ꯑꯦꯟꯗ꯭ꯔꯤꯛ ꯈꯣꯏꯕꯨꯗꯤ ꯗ꯭ꯔꯥꯐꯤꯅꯥꯎ ꯈꯣꯏꯅ ꯑꯗꯨꯈꯣꯏꯗꯣ ꯕꯤꯠꯅꯤ ꯅꯠꯇ꯭ꯔꯒ ꯔꯐꯤꯅꯥ ꯈꯣꯏ ꯑꯣꯏꯔꯝꯃꯗꯤ ꯆꯟꯕꯤꯕ ꯌꯥꯕꯅꯦꯕ
ꯎꯝ
ꯑꯁ ꯄꯥꯝꯃꯨꯌꯦꯗ ꯑꯗꯨꯝ ꯈꯟ ꯈꯜꯂꯒ ꯅꯣꯔꯋꯦꯗꯤ ꯗꯥꯎꯅꯤꯀꯣ ꯂꯥꯁ ꯅꯤꯇꯥꯢ ꯔꯦꯠꯇ ꯆꯜꯂꯒ ꯑꯃ ꯗꯤꯐꯦꯟꯅ ꯁꯣꯏꯈꯤꯕꯩꯩꯅꯦ ꯗꯥꯎꯅꯦ ꯑꯔꯥꯞꯄꯗꯩ ꯆꯟꯒꯤꯕ ꯈꯣꯏꯗꯣ
ꯍꯣꯏ
ꯑꯁ
ꯍꯟꯗꯛꯒꯤ ꯋꯥꯔꯜ ꯀꯞꯁꯦ ꯐ꯭ꯔꯥꯟꯁꯅ
ꯍꯣꯏ ꯐ꯭ꯔꯥꯟꯁꯅ ꯑꯃꯨꯛ ꯀꯩꯅꯣ ꯇꯧ ꯎꯝ ꯄꯥꯁ ꯆꯠꯇ꯭ꯔꯒꯀꯣ ꯐ꯭ꯔꯥꯟꯁ ꯑꯗꯨꯒ ꯑꯃ ꯏꯪꯂꯦꯟꯁꯦ ꯗꯤꯐꯦꯟꯁ ꯐꯖꯔꯒ ꯃꯣꯏꯒꯤ ꯀꯩꯅꯣ ꯀꯦꯃꯤꯁꯇ꯭ꯔꯤ ꯢꯐ ꯐ ꯐꯖꯔꯗꯤ ꯃꯣꯏꯁꯨ ꯆꯥꯟꯁ ꯂꯩꯕꯅꯤ ꯏꯪꯂꯦꯟ ꯈꯣꯏꯁꯦ ꯎꯝ ꯏꯪꯂꯦꯟꯒ ꯐ꯭ꯔꯥꯟꯁ ꯁꯦ ꯉꯁꯤ ꯏꯖꯤꯞ ꯁꯥꯟꯅꯒꯅꯤꯀꯣ
ꯑꯣꯏ ꯍꯧꯖꯤꯛ ꯉꯁꯤ ꯅꯨꯡꯗꯥꯡ ꯅꯨꯡꯗꯥꯡꯗ ꯁꯅꯥꯅꯤꯅꯦ ꯏꯖꯤꯞ ꯒ ꯑꯥꯔꯖꯦꯟꯇꯤꯅꯥ
ꯑꯣ ꯑꯁ ꯕꯣꯜꯁꯦꯀꯣ ꯗꯥꯎ ꯗꯥꯎꯁꯤ ꯗꯥꯎꯅꯤꯅ ꯑꯁ ꯈꯪꯗ꯭ꯔꯦꯅꯦ ꯀꯅꯥꯅ ꯉꯝꯒꯗꯕꯁꯨ ꯍꯥꯏꯕꯐꯥꯎ ꯉꯝꯗꯕꯅꯦ
ꯏ ꯢꯖꯤꯞ ꯏꯖꯤꯞꯁꯤꯡꯗꯤ ꯁꯥꯟꯅꯕ ꯍꯩꯕ꯭ꯔꯥ ꯑꯩ ꯑꯝꯇ ꯌꯦꯡꯗꯦꯅꯦ ꯏꯖꯤꯞꯀꯤ ꯄ꯭ꯂꯦꯁꯦ
ꯎꯗꯤ ꯎꯈ꯭ꯔꯦ ꯃꯣꯏꯁꯦ ꯑꯩ ꯃꯣꯏ ꯃꯦꯠꯁ ꯌꯦꯡꯕꯗ ꯌꯥꯝ ꯀꯟꯅꯁꯨ ꯑꯣꯏꯗꯦ ꯃꯣꯏꯁꯦ ꯃꯣꯗ꯭ꯔꯦꯠꯇꯤ ꯑꯣꯏꯕ ꯌꯥꯝ ꯒꯣꯜ ꯃꯌꯥꯝ ꯌꯥꯝ ꯆꯟꯕ ꯉꯝꯕꯈꯣꯏ ꯅꯠꯇꯦꯕ
ꯎꯝ
ꯗꯨ ꯃꯣꯏꯁꯦ ꯈꯪꯗꯦ ꯃꯣꯏꯁꯨ ꯑꯗꯨꯝ ꯇꯥꯔꯛꯄꯅꯤꯅ ꯀꯩ ꯍꯥꯏꯁ ꯇꯝ ꯐꯨꯠꯕꯣꯜꯗꯤ ꯗꯥꯎꯅꯤꯗꯅꯀꯣ ꯌꯥꯝ ꯐꯖꯕ ꯇꯤꯝꯗꯣ ꯅꯣꯡꯃ ꯀꯩꯍꯥꯏꯇꯥꯔꯦ ꯌꯥꯝ ꯆꯥꯟꯅꯗ꯭ꯔꯗꯤ ꯑꯗꯨꯝ ꯄꯣꯕꯗꯣ
ꯍꯣꯏ
ꯥꯑꯗꯨꯃꯥꯏ ꯇꯧꯋꯦꯗ ꯗꯥꯎ ꯐꯨꯠꯕꯣꯜꯁꯦ ꯗꯥꯎꯁꯨ ꯗꯥꯎ ꯅꯦꯗ
ꯑꯍꯝ
ꯍꯧꯖꯤꯛ ꯀꯅꯥ ꯁꯞꯄꯣꯔꯠ ꯇꯧꯔꯅꯤ ꯔꯣꯅꯥꯜꯗꯣ ꯊꯣꯛꯈ꯭ꯔꯕꯅꯦ ꯑꯩꯅ ꯈꯟꯕꯗ ꯐꯥꯟꯁ ꯇꯧꯗꯧ ꯃꯥꯜꯂꯦ ꯑꯁ
ꯐ꯭ꯔꯥꯟꯁꯒ ꯏꯪꯂꯦꯟ ꯂꯩꯅꯦ
ꯑꯥ ꯎꯝ ꯏꯪꯂꯦꯟꯁꯨ ꯉꯝꯍꯟꯅꯤꯡꯉꯦꯅꯦ ꯑꯗꯨꯝ ꯑꯃꯨꯛ ꯍꯥꯏꯔꯗꯤ ꯀꯩꯍꯥꯏꯁꯤꯔ ꯉꯝꯗꯕ ꯈꯣꯏꯁꯨ ꯑꯃꯨꯛ ꯉꯝꯍꯟꯅꯤꯡꯉꯦ ꯈꯜꯂꯗꯤ
ꯍꯣꯏ ꯍꯦ ꯍꯦꯔꯤꯀꯦꯟꯕꯨ ꯉꯝꯍꯟꯅꯤꯡꯕꯅꯦ ꯑꯩꯗꯤ
ꯑꯣ
ꯍꯦꯔꯤꯀꯦꯟ
ꯉꯝꯕꯁꯤꯡꯅ ꯑꯗꯨꯝ ꯉꯝꯕ ꯂꯩꯕꯁꯨ ꯀꯩꯍꯥꯏꯇꯥꯔꯦ ꯃꯤ ꯉꯝꯅꯕ ꯈꯣꯏꯁꯨ ꯈꯔ ꯃꯣꯏꯒꯤ ꯀꯟꯇ꯭ꯔꯤꯒꯦꯀꯣ ꯈꯜꯂꯒ
ꯑꯥꯔꯖꯦꯟꯇꯤꯅꯥꯗꯤ ꯔꯤꯄꯤꯠ ꯂꯧꯕ ꯉꯝꯃꯣꯏꯍꯦ
ꯍꯣꯏ ꯃꯣꯏ ꯑꯁ ꯋꯥꯒꯅꯤꯗ ꯃꯣꯏꯗꯤ
ꯂꯍꯥꯟ ꯀꯤꯄꯣ ꯕꯔꯠꯗꯦ ꯅꯨꯃꯤꯠꯇ ꯍꯥꯔꯠ ꯑꯦꯇꯦꯛ ꯄꯤꯒꯦ ꯇꯧꯋꯦ ꯕ꯭ꯔꯖꯤꯜ
ꯗꯤꯃꯥꯔꯤꯌꯥꯁꯨ ꯁꯅꯥꯗ꯭ꯔꯦ ꯍꯧꯖꯤꯛ
ꯍꯣꯢ ꯍꯣꯢ
ꯗꯤꯃꯥꯔꯤꯌꯥꯅ ꯅꯩꯕꯅꯤ ꯑꯔꯖꯦꯟꯇꯤꯅꯥ
ꯎꯝ ꯗꯤꯃꯥꯔꯤꯌꯥ ꯂꯩꯔꯝꯃꯗꯤ ꯍꯧꯖꯤꯛ ꯀꯤ ꯁꯇ꯭ꯔꯥꯢꯀꯔ ꯈꯣꯢꯁꯦ ꯈꯔ ꯋꯥꯠꯂꯦꯅꯦ
ꯎꯝ
ꯑꯩꯗꯤ ꯍꯨꯂꯤꯌꯟ ꯑꯕꯔꯦꯁꯁꯨ ꯈꯔ ꯅꯩꯒꯗ꯭ꯔꯥ ꯍꯥꯏꯔ ꯍꯨꯂꯤꯌꯟ ꯑꯕꯔꯦꯁ ꯋꯥꯔꯜ ꯀꯞ ꯌꯥꯗꯦ
ꯑ
ꯑꯗꯨꯝ ꯁꯣꯢꯔ ꯂꯩꯔꯦ ꯃꯥꯖꯦ
ꯍꯣꯢ ꯗ ꯀꯣꯂꯣꯝꯕꯤꯌꯥꯁꯨ ꯍꯧꯖꯤꯛꯐꯥꯎ ꯍꯤꯡꯕ꯭ꯔꯥꯅꯦ
ꯍꯣꯢ ꯀꯣꯂꯦꯝꯕ꯭ꯌꯥ ꯍꯤꯡꯂꯤ
ꯎꯝ
ꯀꯣꯂꯣꯝꯕꯤꯌꯥꯒ ꯀꯅꯥꯔ ꯁꯥꯟꯅꯗꯦ ꯀꯣꯂꯣꯝꯕꯤꯌꯥꯒ ꯀꯅꯥꯔ ꯒꯥꯟꯍꯥꯔ ꯔ ꯀꯥꯎꯈ꯭ꯔꯦꯅꯦ ꯃꯁꯛ ꯑꯇꯩꯗꯤ
ꯀꯣꯂꯣꯝꯕꯤꯌꯥꯒ ꯐ꯭ꯔꯥꯟꯁꯇꯤ ꯀꯅꯥꯒ ꯁꯥꯟꯅꯗꯣꯏꯔꯥ
ꯐ꯭ꯔꯥꯟꯁꯁꯦ ꯃꯣꯔꯣꯀꯣꯒ ꯇꯥꯕ ꯃꯥꯂꯦ ꯍꯩꯠ ꯐ꯭ꯔꯥꯟꯁ ꯁꯦ ꯁꯄꯦꯟ ꯅꯠꯇ꯭ꯔꯣ ꯍꯩꯠ ꯃꯣꯔꯣꯛꯀꯣꯅꯦ ꯍꯣꯏ ꯃꯣꯔꯣꯛꯀꯣ
ꯎꯝ ꯐ꯭ꯔꯥꯟꯁꯅ ꯃꯣꯔꯣꯀꯣꯗ ꯉꯝꯃꯗꯤ ꯁ꯭ꯄꯦꯟꯗ ꯑꯃꯨꯛ ꯇꯥꯔꯅꯤ
ꯐ꯭ꯔꯥꯟꯁꯁꯦ ꯃꯣꯔꯣꯛꯀꯣꯒ ꯁꯥꯟꯅꯈꯤꯕ꯭ꯔꯥ ꯃꯣꯔꯣꯛꯀꯣꯗ ꯀꯥꯎꯈ꯭ꯔꯦꯅꯦ ꯑꯣ ꯃꯣꯔꯣꯛꯀꯣꯒ ꯃꯥꯜꯂꯤ ꯂꯦꯗ ꯍꯣꯏ
ꯎꯝ ꯑꯃꯨꯛ ꯉꯝꯃꯗꯤ ꯏꯁ ꯄꯦꯟꯗ ꯑꯃꯨꯛ ꯇꯥꯔꯅꯦꯕ ꯑꯗꯨꯒ
ꯍꯣꯏ ꯑꯩꯁꯨ ꯀꯥꯎꯈ꯭ꯔꯦ ꯑꯗꯨꯃꯥꯏꯅ ꯇꯧ ꯃꯥꯅꯤ ꯑꯥꯔꯖꯦꯟꯇꯤꯅꯥ ꯉꯁꯤ ꯏꯖꯤꯞ ꯉꯝꯃꯗꯤ ꯃꯣꯏꯒꯤꯗꯣ ꯀꯅꯥꯔꯥ ꯀꯥꯎꯈ꯭ꯔꯦꯅꯦ
ꯀꯣꯂꯣꯝꯕꯤꯌꯥ ꯑꯣꯏꯔꯝꯅꯤꯅꯦ
ꯀꯣꯂꯣꯝꯕꯤꯌꯥꯁꯦ ꯁꯟꯅ ꯁꯥꯟꯅꯗ꯭ꯔꯤꯕ ꯃꯥꯜꯂꯦ ꯀꯣꯂꯣꯝꯕꯤꯌꯥꯒ ꯀꯅꯥꯅꯣ ꯑꯃ ꯁꯥꯟꯅꯕꯗ ꯉꯝꯃꯛꯄꯗꯣ ꯑꯗꯨ ꯑꯣꯏꯔꯝꯃꯅꯦ ꯖꯤ
ꯑꯁ ꯈꯪꯗꯦ ꯏꯪꯂꯦꯟ ꯅꯠꯇ꯭ꯔꯒ ꯑꯣꯏ ꯌꯥꯗꯦꯅꯦ ꯃꯥꯁꯦ
ꯎꯝ
ꯋꯥꯔꯜ ꯀꯞꯇꯁꯨ ꯌꯥꯗꯦ ꯃꯥꯁꯦ
ꯑ ꯉꯔꯥꯡꯒꯤ ꯄ꯭ꯂꯦꯖꯨ ꯌꯥꯗꯦꯅꯦ
ꯍꯣꯢ
ꯑꯩ ꯑ ꯄꯣꯔꯇꯨꯒꯜꯒꯤ ꯗꯤꯐꯦꯟꯗꯔꯗꯣ ꯅꯣꯅꯣꯃꯤꯟ
ꯑꯣ ꯑꯣ ꯑꯣ ꯃꯥ ꯊꯣꯛꯑꯝꯗ꯭ꯔꯗꯤ ꯐꯖꯒꯗꯕꯅꯦ ꯍꯣꯏ ꯃꯥ ꯊꯣꯛꯑꯝꯗ꯭ꯔꯗꯤ ꯃꯤ ꯑꯦꯇꯦꯛ ꯐꯖꯟ ꯂꯥꯛꯄ ꯍꯧꯔꯦꯕ ꯃꯥ ꯍꯦꯛ ꯊꯣꯛꯄꯗꯒꯤ
ꯍꯣꯏ ꯃꯥ ꯊꯣꯛꯄꯒꯤ ꯕꯦꯔꯥ ꯇꯥꯕꯅꯦ ꯄꯣꯔꯇꯨꯒꯜꯁꯦ
ꯉꯝꯃꯅꯨ ꯍꯥꯏꯅ ꯀꯩꯅꯣ ꯇꯧꯕꯤꯈ꯭ꯔꯃꯥꯟꯅꯦ ꯄꯣꯔꯇꯨꯒꯜ
ꯎꯝ ꯃꯣꯏꯒꯤ ꯖ꯭ꯔꯁꯤꯁꯨ ꯀꯥꯏꯈ꯭ꯔꯦ ꯈꯣꯡꯎꯞꯁꯨ